ꯑ ꯑꯐꯕ ꯑꯌꯨꯛ
ꯑꯐꯕ ꯑꯌꯨꯛ ꯍꯥꯏꯑꯦꯅꯦ ꯌꯥꯝ ꯃꯥꯜꯂꯦꯅꯦ
ꯏꯪꯂꯤꯁ
ꯏꯪꯂꯤꯁꯇ ꯍꯥꯏꯔꯣꯏꯒꯦꯅ ꯉꯁꯤꯗꯤ ꯄꯨꯔꯥ ꯃꯩꯇꯂꯂꯣꯟꯅ ꯉꯥꯡꯉꯒꯦꯅ ꯐꯕ ꯑꯌꯨꯛ ꯍꯥꯏꯕ ꯋꯥꯅꯤꯗ ꯀꯩꯅꯣ ꯍꯥꯏꯔꯣꯏꯗ꯭ꯔꯣ
ꯃꯤꯗꯤ ꯃꯩꯇꯩꯂꯣꯟ ꯌꯥꯝ ꯍꯩꯈ꯭ꯔꯦꯀꯣ
ꯑꯁ ꯀꯩꯅꯣ ꯇꯧꯔ ꯂꯩꯅꯤ ꯀꯣꯜ ꯇꯧꯔꯛꯄ ꯁꯣꯏꯈ꯭ꯔꯦ
ꯅꯍꯥꯟꯗꯒꯤ ꯅꯪꯗꯤ ꯇꯨꯃꯤꯟꯅ ꯂꯩꯕꯁꯦ ꯃꯩꯇꯩ ꯃꯩꯇꯩꯂꯣꯟꯣꯏ ꯃꯩꯇꯩꯂꯣꯟ ꯇꯝꯃꯒ ꯂꯩꯕ ꯑꯣꯏꯔꯦ
ꯑꯗꯨꯅꯦ ꯉꯁꯤꯗꯤ ꯏꯪꯒ꯭ꯔꯥꯖꯤ ꯌꯥꯝ ꯊꯦꯠꯂꯔꯣꯏꯒꯦ
ꯌꯥꯝꯒ ꯋꯥꯔꯤ ꯁꯥꯗꯕꯒꯁꯨ ꯁꯥꯔꯒ ꯀꯣ ꯌꯥꯝ ꯇꯧꯕ
ꯑꯩ ꯍꯌꯦꯡ ꯍꯟꯆꯤꯠ ꯂꯩꯌꯦ ꯑꯦꯛꯖꯝ ꯍꯌꯦꯡ ꯍꯟꯆꯤꯠ ꯂꯩꯑꯦ ꯑ
ꯎꯝ
ꯑꯌꯦꯡ ꯍꯪꯆꯤꯠꯀ ꯃꯊꯪꯒꯤ ꯋꯦꯟꯁꯗꯦꯗ
ꯐꯩꯅꯦ
ꯋꯦꯟꯁꯗꯦꯗꯕꯨ ꯀꯔꯤ ꯍꯥꯏꯕ꯭ꯔꯣ ꯎꯝ ꯣꯡꯃꯥꯏꯖꯤꯡ ꯅꯤꯡꯊꯧ ꯀꯥꯕ ꯂꯩꯕꯥꯛ ꯄꯣꯛꯄ ꯅꯣꯡꯃꯩꯖ ꯅꯤꯡꯊꯧ ꯂꯩꯕꯥꯛ ꯄꯣꯛꯄꯅꯤ ꯍꯣꯏ ꯂꯩꯕꯥꯛ ꯄꯣꯛꯄ
ꯂꯩꯕꯥꯛ ꯄꯣꯛꯄ ꯑꯦ ꯅꯨꯡꯉꯥꯏꯔꯤꯕ꯭ꯔꯣ ꯀꯨꯏꯔꯦꯅꯦ ꯋꯥꯔꯤ ꯁꯥꯗꯕ
ꯋꯥꯔꯤ ꯁꯥꯟꯅꯗ꯭ꯔꯦ ꯏꯕꯥꯅꯤꯒꯤ ꯀꯅꯦꯛꯁꯟꯁꯦ ꯃꯥꯡꯕ ꯍꯧꯔꯦ
ꯅꯪꯅ ꯅꯪꯅ ꯑꯇꯣꯞꯄ ꯊꯤꯕꯒꯤꯅꯦ
ꯀꯅꯦꯛꯁꯟ ꯀꯅꯦꯛꯁꯟ ꯍꯥꯏꯕ ꯅꯠꯇꯦꯅꯦ ꯏꯕꯥꯅꯤꯒꯤ ꯃꯔꯤ ꯇꯠꯄ ꯍꯧꯔꯦꯕ
ꯑꯗꯨ ꯅꯪꯅ ꯑꯍꯦꯟꯕ ꯄꯥꯝꯕꯒꯤꯅꯤꯅꯦ
ꯑꯩꯅ ꯀꯥꯏꯗꯒꯤ ꯑꯍꯦꯟꯕ ꯄꯥꯝꯒꯦ ꯑꯩ ꯅꯨꯄꯤꯁꯨ ꯋꯥꯔꯤ ꯁꯥꯗ꯭ꯔꯒ
ꯅꯪꯅ ꯑꯍꯦꯟꯕ ꯄꯥꯝꯔꯒ ꯑꯇꯣꯞꯄ ꯅꯨꯄꯤ ꯉꯥꯛꯇ ꯋꯥꯔꯤ ꯁꯥꯔꯒ
ꯎꯝ ꯈꯜꯂꯝꯕꯅꯤꯅ ꯑꯩꯅ ꯂꯥꯏꯔꯤꯛ ꯄꯥꯔꯒ ꯀꯣꯛ ꯁꯥꯔꯤꯁꯤꯗꯤ ꯈꯪꯗꯕ
ꯎꯝ ꯃꯤꯗꯤ ꯑꯍꯦꯟꯕ ꯌꯥꯝ ꯄꯥꯝꯝꯕꯅꯤ ꯑꯩꯈꯣꯏꯗꯤ ꯏꯀꯥꯏꯌꯦꯀꯣ
ꯑꯠꯆꯥꯥ ꯅꯪ ꯅꯁꯥꯅ ꯅꯪ ꯀꯩꯅꯣꯝ ꯃ ꯀꯔꯤꯕ ꯅꯁꯥꯅ ꯅꯦꯝꯊꯥꯔꯒ ꯈꯟꯒꯅꯨꯅꯦ꯫
ꯑꯩ ꯑꯩ ꯀꯃꯥꯏꯅꯤ ꯏꯁꯥ ꯅꯦꯝꯊꯔ ꯈꯟꯕ꯭ꯔꯅꯦ ꯅꯪꯒꯤ ꯗꯥꯃꯛ ꯍꯥꯏꯔꯒ꯫
ꯅꯪꯅ ꯑꯩꯅ ꯅꯪꯅ ꯍꯥꯏꯔꯤꯁꯦ ꯑꯩꯁꯦ ꯑꯍꯦꯟꯕ ꯄꯥꯝꯕꯒꯤ ꯅꯪꯕꯨ ꯋꯥꯔꯤ ꯁꯥꯗ꯭ꯔꯦ ꯍꯥꯏꯔꯤꯗꯣ ꯅꯪꯅ ꯅꯦꯝꯊꯥꯔ ꯅꯥꯁ ꯈꯟꯕꯒꯤꯅꯦꯕ꯫ ꯇꯧꯅꯣꯕ ꯑꯩꯅꯤ ꯑꯩꯅ ꯀꯥꯏꯗꯒꯤ ꯑꯍꯦꯟꯕ ꯄꯥꯝꯈꯒꯦ ꯑꯩꯅ ꯀꯥꯏꯗꯒꯤ꯫ ꯊꯕꯛ ꯑꯇꯣꯞꯄ ꯇꯧꯈ꯭ꯔꯒꯦ꯫
ꯋꯥꯎ ꯌꯥꯝ ꯐꯕ ꯋꯥꯅꯤꯅꯦ ꯅꯪꯒꯤꯗꯨꯗꯤ꯫
ꯑꯦ ꯑꯗꯨ ꯅꯠꯇ꯭ꯔꯣ꯫
ꯎꯝ ꯑꯩꯁꯨꯨ꯫ ꯋꯥꯔꯤꯗꯤ ꯌꯥꯝ ꯁꯥ ꯉꯔꯥꯡꯗꯤ ꯑꯗꯨꯝ ꯌꯥꯗꯕꯒꯤꯀꯣ꯫ ꯎꯝ ꯋꯥꯔꯤ ꯁꯥꯗꯔꯦ ꯑꯗꯨꯒ ꯑꯃꯈꯛꯇ ꯁꯥꯟꯅꯩꯌꯦ꯫ ꯑꯗꯨꯗꯤ ꯌꯥꯈ꯭ꯔꯕꯀꯣ꯫
ꯉꯔꯥꯡꯒꯤꯗꯨ ꯑꯦꯗꯚꯥꯟꯇꯦꯖ ꯂꯧꯕ ꯌꯥꯕꯅꯦ ꯅꯪꯉꯣꯟꯗ ꯑꯁ꯫ ꯑꯦꯗꯚꯥꯟꯇꯦꯖ ꯍꯥꯏꯕꯁꯦ ꯑꯃꯨꯛ ꯀꯔꯤ ꯍꯥꯏꯒꯗ꯭ꯔꯣ ꯃꯩꯇꯩ ꯂꯣꯟꯗ꯫ ꯉꯔꯥꯡꯁꯦ ꯑꯩꯁꯦ ꯑꯦꯗꯚꯥꯟꯇꯦꯖ ꯂꯩꯇꯦꯗꯥ ꯆꯥꯟꯁ ꯂꯧꯕ ꯌꯥꯏ ꯍꯥꯏꯒꯗ꯭ꯔꯣ꯫
ꯃꯣꯏꯗ ꯃꯣꯏꯗꯤ ꯃꯣꯏꯗꯤ ꯆꯥꯟꯁ ꯆꯥꯟꯁ ꯍꯥꯏꯔꯤꯀꯣ ꯑꯦꯗꯚꯥꯟꯇꯦꯖ ꯂꯩꯇꯦꯀꯣ ꯆꯥꯟꯁꯀꯨꯝꯕꯁꯨ ꯂꯩꯇꯦꯀꯣ ꯑꯇꯣꯛꯄꯀꯣ꯫
ꯎꯝ꯫
ꯑꯁꯥ ꯑꯆꯥ ꯑꯆꯥ ꯑꯆꯥ ꯈꯨꯗꯣꯡ ꯆꯥꯕꯗꯤ ꯍꯥꯏꯗꯤ꯫ ꯄꯨꯔꯥ ꯀꯩꯅꯣꯗꯨ ꯃꯥꯟꯈ꯭ꯔꯦ ꯀꯔꯤꯕ ꯒꯚꯔꯃꯦꯟ꯫ ꯒꯚꯔꯃꯦꯟꯗꯒꯤ ꯏꯁꯀꯤꯝ ꯊꯥꯗꯣꯔꯛꯄ ꯃꯥꯟꯈ꯭ꯔꯦ ꯈꯨꯗꯣꯡ ꯆꯥꯕ ꯍꯥꯏꯔꯒ꯫
ꯌꯥꯗꯕꯗꯣ ꯑꯩ ꯀꯩꯗꯧꯁꯤꯔ꯫
ꯑꯗꯨꯅꯤ ꯉꯔꯥꯡꯗꯣ ꯈꯨꯗꯣꯡꯆꯥꯥꯕ ꯂꯧꯕ ꯌꯥꯔꯕꯅꯦꯕ ꯅꯪꯁꯦ꯫ ꯋꯥꯔ ꯂꯩꯕ ꯃꯇꯝꯗꯨꯗ ꯑꯩꯅ ꯅꯪꯕꯨ ꯀꯩꯅꯣ ꯇꯧꯔꯒ꯫ ꯁꯨꯃꯥꯏ ꯁꯨꯃꯥꯏꯅ ꯇꯧꯑꯣ ꯑꯗꯨꯃꯥꯏꯅ ꯇꯧꯔꯒ ꯅꯪꯉꯣꯟꯗ ꯀꯔꯤ ꯍꯥꯏꯁꯤꯔꯥ ꯈꯨꯗꯣꯡꯆꯥꯥꯕ ꯂꯧꯕ ꯌꯥꯏꯑꯦꯕ꯫
ꯎꯝ꯫
ꯇꯕ ꯅꯠꯇꯦ ꯈꯥꯏꯒꯦ ꯍꯥꯏꯔꯗꯤ ꯍꯥꯏ ꯋꯥꯅꯦ꯫
ꯅꯪꯁꯦꯀꯣ ꯍꯧꯖꯤꯛꯐꯥꯎꯁꯨ ꯍꯟꯗꯦꯅꯦ ꯅꯨꯃꯤꯠ ꯅꯤꯅꯤ ꯍꯨꯝꯅꯤ ꯋꯥꯔꯤ ꯁꯥꯟꯅꯗꯦ ꯍꯥꯏꯔꯁꯨ꯫ ꯅꯪꯒꯤ ꯅꯪꯅ ꯍꯥꯏꯈ꯭ꯔꯒ ꯑꯃꯨꯛ ꯁꯦꯡꯗꯣꯛꯄꯗꯣ ꯑꯗꯨꯃꯥꯏꯅ ꯇꯧꯒꯅꯨꯅꯦ꯫
ꯀꯩꯅꯣ ꯅꯪ ꯑꯩꯅ ꯈꯥꯏꯍꯟꯅꯤꯡꯗ꯭ꯔꯕꯣ꯫
ꯅꯠꯇꯦ ꯑꯩꯅ ꯍꯥꯏꯕꯗꯤꯀꯣ ꯎꯝ ꯅꯁꯦ ꯈꯥꯏꯔꯦꯕꯀꯣ ꯑꯗꯨꯒ ꯎꯝ ꯑꯩꯅꯗꯤ ꯀꯩꯁꯨ ꯈꯟꯗꯕ ꯑꯗꯨꯒ ꯅꯪꯅ ꯑꯃꯨꯛ ꯁꯦꯡꯗꯣꯛꯄꯗꯣ ꯈꯪꯕ꯭ꯔꯥ ꯑꯁꯨꯃꯥꯏꯅ ꯇꯦ ꯁꯤꯅꯦ ꯁꯨꯃꯥꯏꯅ ꯑꯃꯨꯛ ꯍꯥꯏꯕꯗꯣ ꯑꯗꯨꯃꯥꯏꯅ ꯌꯥꯝ ꯇꯧꯒꯅꯨꯕꯀꯣ꯫ ꯑꯩꯉꯣꯟꯗꯕꯨꯗꯤ ꯀꯩꯁꯨ ꯀꯥꯏꯗꯦꯕ ꯑꯗꯨ ꯑꯇꯣꯞꯄ ꯃꯤꯗ ꯇꯧꯕꯗꯣ꯫ ꯀꯩꯅꯣꯝꯃ ꯈꯟꯒꯅꯦꯕ꯫
ꯅꯪꯅꯗꯤ ꯑꯩꯉꯣꯟꯗ ꯄꯥꯝꯃꯦ ꯍꯥꯏꯔꯝꯃꯒ꯫ ꯑꯗꯨ ꯀꯩꯗꯧꯔꯦ ꯀꯅꯥꯅ ꯁꯦꯡꯗꯣꯛꯄ꯭ꯔꯣ꯫
ꯑꯗꯣ ꯑꯩꯗꯤ ꯀꯅꯥꯁꯨ ꯁꯦꯡꯗꯣꯛꯇꯦꯅ꯫
ꯑꯗꯨꯝ ꯅꯪ ꯄꯥꯝꯃꯦꯅ ꯑꯗꯨꯝ ꯍꯥꯏꯔꯝꯃꯒ ꯑꯗꯨꯝ ꯇꯣꯛꯈ꯭ꯔꯦ ꯅꯪꯁꯨ꯫
ꯅꯪꯁꯨ ꯑꯩꯒ ꯋꯥꯔꯤ ꯁꯥꯟꯅꯗ꯭ꯔꯦꯅ ꯑꯇꯣꯞꯄ ꯃꯤꯒ ꯁꯥꯟꯅꯈ꯭ꯔꯕꯅꯤꯅ ꯑꯩꯁꯨ ꯎꯄꯥꯏ ꯂꯩꯇ꯭ꯔꯦ꯫
ꯑꯇꯣꯞꯄ ꯑꯁ ꯅꯪꯁꯦ ꯌꯥꯝ ꯈꯪꯕ ꯇꯥꯏꯞꯇ ꯑꯇꯣꯞꯄ ꯑꯇꯣꯞꯄ ꯍꯥꯏꯔ ꯂꯩꯌꯦꯅꯦ ꯑꯩ ꯏ ꯀꯥꯔꯛꯀꯅꯤꯀꯣ꯫
ꯏꯁ ꯃꯤꯗꯤ ꯏ ꯀꯥꯕ ꯌꯥꯝ ꯍꯩꯀꯣ꯫
ꯃꯇꯝ ꯂꯩꯇ꯭ꯔꯥ ꯀꯣꯛ ꯁꯥꯔ ꯂꯩꯕ ꯃꯇꯝꯁꯤꯗ ꯍꯧꯖꯤꯛ ꯃꯇꯝ ꯈꯔ ꯂꯩꯕꯗ ꯋꯥꯔꯤ ꯁꯥꯕꯤꯒꯦꯔꯒ ꯑꯗꯨꯃꯥꯏꯅ ꯍꯥꯏꯔꯛꯏꯅꯤ꯫
ꯎꯝ ꯁꯥꯠꯁꯦ ꯁꯥꯠꯁꯦ ꯑꯩꯁꯨ ꯀꯣ ꯅꯍꯥꯟꯗꯒꯤ ꯐꯖꯅ ꯇꯨꯝꯗꯕꯤ ꯉꯔꯥꯡꯗꯤ ꯌꯥꯝ ꯋꯥꯏꯑꯦꯕꯀꯣ ꯑꯩꯒꯤ ꯍꯛꯆꯥꯡꯗꯣ꯫ ꯑꯗꯨꯒꯤ ꯉꯔꯥꯡ ꯍꯛꯆꯥꯡ ꯅꯥꯕ ꯅꯠꯇꯦ꯫
ꯑꯣ ꯑꯩꯗꯤ ꯅ ꯍꯛꯆꯥꯡ ꯅꯥꯕ꯭ꯔꯅ
ꯑꯩꯗꯣ ꯏꯁꯃꯤꯠꯀꯨꯝꯕ ꯅꯨꯡꯉꯥꯏꯇꯕ ꯑꯗꯨꯒ ꯏꯁꯥꯒꯨꯝꯕ ꯌꯥꯝ ꯅꯨꯡꯉꯥꯏꯇꯕꯗꯣ ꯏꯅꯔꯖꯤ ꯌꯥꯎꯗꯕ ꯇꯥꯞꯇ ꯇꯧꯔꯒ
ꯑ
ꯍꯥꯏꯗꯤ ꯐꯖꯅ ꯇꯨꯝꯗꯦ ꯑꯩ ꯍꯟꯗꯛ ꯆꯥꯛ ꯐꯖꯅ ꯆꯥꯗ꯭ꯔꯦꯕꯀꯣ ꯅꯨꯡꯗꯥꯡꯁꯨ ꯑꯌꯨꯛꯁꯨ ꯑꯗꯨꯒꯤ ꯄꯨꯔꯥ ꯂꯣꯏꯔꯦ ꯇꯥꯔꯒ ꯂꯩꯕ ꯌꯥꯔꯕ ꯍꯛꯆꯥꯡꯅꯤ ꯋꯥꯃꯟꯕꯗ
ꯍꯛꯆꯥꯡ ꯍꯥꯏꯕꯁꯤꯗꯤ ꯄꯨꯟꯁꯤꯒꯤ ꯀꯔꯤ ꯍꯥꯏꯁꯤꯔꯥ
ꯂꯪꯅꯦ ꯌꯥ
ꯄꯨꯟꯁꯤꯒꯤ ꯂꯥꯏꯟꯅꯤ ꯑꯗꯨ ꯀꯔꯤ ꯀꯔꯤ ꯍꯥꯏꯈ꯭ꯔꯣ ꯂꯟ ꯍꯥꯏꯕ꯭ꯔꯣ ꯑꯩ ꯈꯪꯗꯕꯤꯅꯤꯅ ꯄꯨꯟꯁꯤꯒꯤ ꯂꯟꯅꯤ ꯍꯥꯏꯔꯒꯦꯅꯦꯣꯏꯅ
ꯐꯍꯟꯕꯁꯦ ꯂꯅꯤ ꯍꯥꯏꯗꯕꯅꯦ ꯍꯛꯆꯥꯡ ꯍꯛꯆꯥꯡ ꯐꯔꯗꯤ ꯄꯩꯁꯥꯁꯨ ꯇꯥꯟꯕ ꯉꯝꯃꯦ ꯑꯩꯅ ꯇꯧꯅꯤꯡꯕ ꯊꯕꯛ ꯇꯧꯕ ꯉꯝꯃꯦ
ꯎꯝ
ꯏꯁꯥ ꯁꯣꯜꯂꯒ ꯄꯩꯁꯥ ꯌꯥꯝ ꯄꯥꯏꯔꯒ ꯀꯔꯤꯁꯨ ꯁꯤꯖꯤꯟꯅꯐꯝ ꯈꯪꯗꯕꯗꯨꯗꯤ ꯀꯥꯟꯗꯅꯦ
ꯅꯨꯄꯤꯗꯤ ꯈ꯭ꯋꯥꯏꯗꯒꯤ ꯃꯔꯨ ꯑꯣꯏꯔꯕꯗꯤ ꯑꯉꯥꯡ ꯁꯦꯝꯅꯤꯡꯉꯥꯏꯅꯤ ꯀꯩꯅꯣ
ꯥꯏꯉ ꯍꯥꯏꯥꯏꯅꯦ
ꯎ ꯆꯨꯝꯗ꯭ꯔꯥ ꯆꯍꯤ ꯆꯍꯤ ꯌꯥꯎꯔꯕꯅꯤ ꯅꯪꯁꯨ
ꯥꯏꯗ ꯌꯦꯅꯗ ꯋꯥꯜꯗ
ꯍꯛꯆꯥꯡꯗꯣ ꯌꯥꯝ ꯐꯅ ꯁꯝꯂꯝꯃꯣ
ꯃꯊꯪ ꯆꯍꯤꯗꯤ ꯀꯣꯏꯕ ꯆꯠꯄ ꯌꯥꯏꯌꯦ
ꯀꯥꯏꯗꯥ
ꯂꯥꯛꯀꯦ ꯅꯣꯏꯔꯣꯝꯗ
ꯁꯦꯡꯕ꯭ꯔꯣ
ꯑꯥ ꯁꯤꯉꯦ
ꯑꯩ ꯑꯩꯁꯦ ꯂꯩꯔꯝꯗꯧ ꯃꯥꯟꯗꯦꯅꯦ ꯅꯪ ꯂꯥꯛꯄꯗ
ꯅꯪꯒꯗꯥꯏ ꯆꯠꯈ꯭ꯔꯒꯦꯀꯣ
ꯊꯕꯛ ꯐꯪꯔꯦꯗꯤ ꯆꯂꯅꯤ ꯀꯩꯅꯣ
ꯑꯣ ꯅꯣꯏꯒꯤꯗꯤ ꯊꯥꯔꯕ ꯍꯥꯏꯗꯤ ꯎꯝ ꯔꯤꯖꯜꯗꯣ ꯊꯨꯅ ꯊꯣꯛꯇꯕ ꯅꯠꯇ꯭ꯔꯣ
ꯑꯗꯣ ꯖꯅꯋꯥꯔꯤ ꯐꯦꯕꯋꯥꯔꯤ ꯃꯥꯔꯁ ꯑꯦꯄ꯭ꯔꯤꯜ ꯊꯦꯡꯔꯕꯗ ꯃꯦꯗ ꯂꯥꯛꯀꯅꯤ
ꯑꯗꯨꯃꯛ ꯑꯗꯨ ꯐꯥꯎꯗꯤ ꯑꯩ ꯂꯥꯛꯈ꯭ꯔꯅꯤꯗ
ꯑꯆꯥ ꯀꯩꯅꯣꯅ ꯀꯣꯏꯒꯦ ꯍꯥꯏꯕꯗꯤ ꯑꯗꯨꯝ ꯀꯣꯏꯕ ꯂꯥꯛꯄ꯭ꯔꯣꯅ ꯊꯕꯛ ꯇꯧꯅꯤꯡꯉꯥꯏꯔꯣ
ꯍ ꯀꯣꯏꯕ ꯆꯠꯅꯤꯡꯉꯥꯏꯅꯦ ꯀꯅꯥ ꯊꯕꯛ ꯇꯧꯒꯦꯔꯥ ꯑꯩ ꯃꯄꯥꯟꯗ ꯂꯩꯅꯤꯡꯗꯦ ꯀꯣꯏꯕ ꯉꯥꯛꯇꯅꯤ
ꯃꯦꯝ ꯆ ꯑꯗꯨꯗꯤ ꯄꯩꯁꯥ ꯌꯥꯝ ꯂꯩꯕ ꯃꯥꯜꯂꯤꯛꯣ
ꯂꯩꯇꯦ
ꯑꯩꯈꯣꯏ ꯑꯃ ꯖꯣꯀꯔ ꯕꯣꯏ ꯅꯠꯇꯕ ꯑꯃ ꯂꯩꯗꯅ
ꯑ ꯈꯪꯉꯤꯅꯦ
ꯃꯈꯣꯟ ꯃꯥꯟꯕ ꯕꯣꯏꯗꯣ
ꯑꯗꯨ ꯈꯔꯛꯇꯤ ꯈꯦꯠꯅꯩꯗ ꯑꯃꯨꯛꯀ
ꯑꯣ ꯍꯧꯖꯤꯛꯇꯤ ꯈꯦꯠꯅꯕꯈꯛ ꯈꯪꯅꯛꯈ꯭ꯔꯕꯣ
ꯈꯪꯪꯂꯛꯈ꯭ꯔꯦ ꯍꯥꯏꯕꯗꯤ ꯎ ꯃꯥꯅ ꯋꯥ ꯉꯥꯡꯕꯗ ꯈꯔ ꯌꯥꯡꯕ ꯇꯥꯞꯇ ꯇꯧꯋꯦꯕ ꯑꯗꯨꯒ ꯅꯪꯅ ꯈꯔ ꯋꯥ ꯉꯥꯡꯕ ꯀꯥꯟꯗ ꯂꯨꯝꯕ ꯇꯥꯞꯇ ꯇꯧꯕ
ꯂꯨꯝꯕꯅ ꯐꯕ꯭ꯔꯥ ꯋꯥꯡꯕ ꯌꯥꯡ ꯌꯥꯡꯕꯅ ꯐꯕ꯭ꯔꯥ ꯅꯪꯒꯤꯗꯃꯛꯇ
ꯈꯪꯗꯦꯗ
ꯑꯦ ꯑꯃ ꯍꯥꯏꯗ꯭ꯔꯗꯤ ꯌꯥꯔꯣꯏ
ꯑꯆꯥ ꯑꯠꯆꯥ ꯆꯥ ꯂꯨꯝꯕ ꯁꯨ ꯐꯩ ꯌꯥꯡꯕꯁꯨ ꯐꯩ ꯃꯥꯗꯤ ꯄꯪꯅꯣꯡ ꯅꯣꯛꯑꯦ ꯃꯥꯁꯨ ꯅꯣꯛꯀꯜꯂꯦꯕꯀꯣ
ꯑꯠꯆꯥ ꯑꯗꯨꯒꯤꯅꯤ ꯑꯩꯗꯤ ꯐꯥꯒꯤ ꯇꯧꯒꯟꯅꯦ ꯃꯥ ꯋꯥꯔꯤ ꯁꯥꯕꯁꯦ ꯃꯥ ꯑꯗꯨꯝ ꯅꯣꯡꯒ ꯃꯔꯛ ꯃꯔꯛꯇ ꯂꯣꯏꯁꯤꯟꯕꯅꯦꯕ
ꯑꯗꯨꯅꯦ ꯌꯥꯝ ꯅꯣꯛꯀꯜꯂꯦ ꯃꯥꯗꯤ ꯑꯩꯅꯁꯨ ꯗꯨꯝ ꯐꯒꯤ ꯇꯧꯕꯗ ꯃꯥ ꯅꯣꯛꯑꯦ ꯑꯩꯅ ꯅꯍꯥꯟꯃꯨꯛꯇꯣ ꯑꯩꯒꯤ ꯋꯥꯔꯤ ꯂꯤꯕꯤꯕꯅꯦ ꯑꯩꯒꯤ ꯍꯥꯏꯕꯗꯤ ꯎꯝ ꯑꯩꯗꯣ ꯁꯨꯃꯥꯏꯅ ꯍꯥꯏꯕ ꯁꯛ ꯐꯖꯕꯁꯦ ꯋꯥꯗ꯭ꯔꯥꯒ ꯇꯧꯕꯤꯕ ꯈꯪꯕ꯭ꯔꯥ ꯅꯣꯡ ꯂꯩ
ꯃꯥꯁꯤ ꯅꯪꯕꯨ ꯀꯣꯏꯅꯤꯡꯕ ꯃꯥꯜꯂꯦꯀꯣꯢꯌꯨꯗꯅ
ꯀꯣꯏꯔꯣꯏꯗ
ꯑꯩ ꯈꯛꯇ ꯉꯥꯏꯔꯤꯕ꯭ꯔꯣ
ꯑꯥ ꯅꯪ ꯈꯛꯇ ꯉꯥꯏꯔꯤꯕꯅꯦ
ꯅꯨꯡꯁꯤꯈꯦꯗꯀꯣ ꯄꯨꯟꯁꯤꯁꯦ
ꯑꯩꯆꯥ ꯅꯨꯡꯁꯤꯈ꯭ꯔꯦꯗꯀꯣ ꯅꯪꯁꯦ ꯍꯥꯏꯒꯗ꯭ꯔꯥ ꯍꯥꯢꯔ ꯄꯨꯟꯁꯤꯁꯦ ꯍꯥꯏꯈ꯭ꯔꯦꯅꯦ ꯑꯁ ꯌꯥꯗ꯭ꯔꯦꯗ ꯀꯥꯏꯔꯦꯗ ꯊꯝꯃꯣꯢ
ꯑꯠꯆꯥ ꯑꯠꯆꯥ ꯍꯧꯖꯤꯛꯀꯤꯗꯣ ꯑꯩꯅ ꯍꯥꯏꯗꯤ ꯍꯥꯏꯕꯅꯦ ꯅꯪꯁꯦꯅ ꯑꯗꯣ ꯅꯪ ꯅꯨꯡꯁꯤꯁꯦ ꯅꯨꯡꯁꯤꯈ꯭ꯔꯦ ꯑꯦ꯫ ꯅꯨꯡꯁꯤꯈꯔꯦꯗ ꯀꯣꯟ ꯇꯥꯕ꯭ꯔꯣ
ꯎꯝ
ꯑꯁ ꯁꯤ ꯅꯦꯠꯋꯥꯛꯁꯤꯁꯨ ꯌꯥꯅꯤꯡꯗꯕꯖꯥꯠꯅꯤꯅꯦ
ꯑꯦ ꯅꯪꯗꯤ ꯆꯥꯛ ꯊꯣꯡꯈ꯭ꯔꯕꯣ
ꯊꯣꯡꯗ꯭ꯔꯤꯗ
ꯎꯝ ꯊꯦꯡꯉꯤꯅꯦ ꯅꯨꯡꯁꯤꯠ ꯅꯨꯡꯁꯤꯠ ꯊꯦꯡꯕ꯭ꯔꯅ
ꯊꯦꯡꯗꯦ ꯉꯔꯥꯡ ꯒ꯭ꯔꯨꯞꯇ ꯑꯁ ꯄꯪꯉꯥꯡ ꯉꯥꯡꯉꯥ ꯂꯩꯌꯦ ꯃꯤꯅ ꯍꯥꯏꯔꯁꯨ
ꯎ ꯑꯗꯨ ꯅꯨꯄꯥꯗꯣ ꯑꯩꯉꯣꯟꯗ ꯁꯨꯝ ꯊꯥꯔꯝꯕꯅꯦꯕ ꯑꯩꯗꯤ ꯈꯪꯗꯦꯕ ꯃꯥꯒꯗꯤ ꯋꯥꯔꯤ ꯑꯃꯐꯥꯎ ꯁꯥꯟꯅꯗ꯭ꯔꯤꯕꯀꯣ ꯎꯝ ꯑꯩꯅ ꯒ꯭ꯔꯨꯞ ꯆꯠꯇ ꯌꯥꯎꯋꯦꯗꯅ ꯆꯠꯅꯗꯕ ꯚꯣꯏꯁꯇ ꯑꯗꯨꯗ ꯑꯩꯅ ꯌꯥꯎꯕ ꯀꯥꯟꯗ ꯃꯥ꯫ ꯑꯩꯉꯣꯟꯗ ꯇꯣꯉꯥꯟꯅ ꯇꯦꯛꯁ ꯊꯥꯔꯛꯑꯦꯕꯀꯣ
ꯀꯩꯅꯤꯅ
ꯚꯣꯏꯁꯇ ꯌꯥꯎꯕꯅꯣ ꯃꯣꯏꯒꯤꯁꯦ ꯎꯝ ꯀꯩꯅꯣꯝꯃ ꯂꯩꯔꯦꯒ ꯍꯥꯏ ꯈꯪꯕ꯭ꯔꯥ ꯉꯧꯕꯔ ꯀꯔꯤ ꯇꯧꯕ꯭ꯔꯣ ꯀꯣ ꯍꯥꯏꯔꯒꯀꯣ ꯑꯁ ꯅꯍꯥꯟꯗꯒꯤꯗꯤ ꯑꯩꯈꯣꯏꯒꯤ ꯗꯤꯖꯤꯗꯣ ꯃꯐꯝ ꯑꯃ ꯑꯩꯈꯣꯏꯅ ꯃꯦꯁꯦꯁ ꯊꯥ ꯐꯥꯎ ꯌꯦꯡꯕꯤꯗꯕꯗꯣ ꯉꯁꯤꯗꯤ ꯃꯥ ꯒ꯭ꯔꯨꯞꯇ ꯆꯪꯉꯒ ꯚꯣꯏꯁ ꯚꯣꯏꯁ ꯋꯥꯔꯤ ꯁꯥꯟꯅꯕꯗꯨꯗꯤ ꯑ ꯆꯤꯡꯊꯟ ꯌꯦꯡꯅꯤꯒ ꯍꯥꯏꯔꯒꯀꯣ
ꯑꯦ ꯃꯥꯅ ꯈꯔ ꯑ ꯑꯍꯩ ꯑꯍꯩ ꯁꯥꯔꯒ ꯃꯥ ꯃꯃꯥꯡꯗ ꯉꯥꯡ ꯂꯩ ꯑꯗꯨꯒꯨꯝꯕꯗ ꯑꯩ ꯇꯧꯅꯣ ꯍꯥꯏꯕꯅꯤꯅꯦ ꯑꯗꯣ ꯉꯔꯥꯡꯒꯤꯗꯣ ꯎꯗ꯭ꯔꯣ
ꯑꯨꯏꯌꯦ ꯑꯨꯏꯌꯦ ꯑꯩ ꯉꯁꯥꯏ ꯑꯌꯨꯛ ꯌꯦꯡꯕꯅꯦ ꯑꯗꯨ ꯅꯨꯄꯥ ꯑꯩꯉꯣꯟꯗ ꯌꯥꯝ ꯍꯥꯏꯔꯝꯕꯅꯦ ꯎꯝ
ꯍꯥꯏꯅꯤ ꯍꯥꯏꯕ ꯌꯥꯕꯅꯤꯗ ꯀꯔꯤ ꯇꯧꯒꯦꯔꯣꯅ ꯒ꯭ꯔꯨꯞꯇꯕꯨ ꯀꯔꯤ ꯀꯥꯥꯏꯅ ꯑꯉꯥꯡ ꯅꯨꯄꯤ ꯇꯧꯈ꯭ꯔꯣꯔꯒ ꯑꯁ ꯃꯥꯒ ꯑꯃꯥꯗꯣ ꯑꯩ ꯁꯥꯔꯒ ꯃꯤ ꯃꯈꯩꯕꯨ ꯀꯔꯦ ꯀꯨꯏꯅ ꯈꯣꯡꯕ ꯇꯥꯏꯞꯇ ꯈꯣꯡꯍꯜꯂꯦ
ꯃ ꯉꯥꯛꯇꯅꯦ ꯑꯗꯨ
ꯅꯝꯕꯔꯥꯅꯤꯃꯛ ꯃꯥꯔꯣ
ꯑꯥ ꯃꯥꯅꯦ
ꯍꯥꯏꯗꯤ ꯍꯥꯏꯔꯅꯨꯀꯣ ꯃꯥ ꯉꯥꯛꯇꯅꯦꯕ ꯃꯥꯅ ꯑꯩꯉꯣꯟꯗꯁꯨ ꯑꯩꯅꯗꯤ ꯀꯩꯁꯨ ꯍꯪꯉꯦꯕ ꯃꯉꯣꯟꯗ
ꯃꯤ ꯑꯅꯤ ꯃꯤ ꯑꯅꯤ ꯃꯤ ꯑꯅꯤ ꯇꯧꯕ ꯁꯥꯔꯒ ꯃꯗꯨꯗꯤ ꯃꯥꯅ ꯁꯅꯥꯔ ꯂꯩ
ꯄꯥꯏꯕꯗꯣ ꯑꯍꯨꯝꯅꯦ ꯇꯣꯉꯥꯟ ꯇꯣꯉꯥꯟꯅ ꯄꯥꯏꯕꯅꯦ ꯑꯗꯨꯅꯦ ꯑꯩꯅ ꯍꯧꯖꯤꯛ ꯒ꯭ꯔꯨꯞꯇ ꯇꯧꯔꯤꯁꯤꯒ ꯍꯥꯏꯌꯦ ꯃꯥꯅ ꯑꯩꯒꯗꯤ ꯃꯔꯤ ꯁꯨꯡꯂꯩ ꯂꯩꯗꯦꯕ ꯃꯥꯗꯣ ꯑꯩꯉꯣꯟꯗ ꯁꯨꯃꯥꯏꯅ ꯍꯥꯏꯔꯛꯅꯤꯡꯉꯦꯀꯣ ꯍꯥꯏꯗꯤ ꯑꯩ ꯃꯥꯒ ꯋꯥꯔꯤ ꯅꯠꯇꯦ
ꯑꯩꯈꯣꯏꯗꯤ ꯅꯣꯏ ꯖꯥꯠ ꯖꯥꯠꯀꯤ ꯂꯣꯟꯗꯤ ꯈꯪꯗꯦꯗꯅ ꯀꯔꯤ ꯂꯣꯟꯅꯁꯨ ꯈꯪꯗꯦ ꯇꯦꯛꯁ ꯇꯧꯕꯗꯨꯗꯤ ꯇꯥꯕ ꯀꯥꯟꯗꯗꯤ ꯈꯔ ꯈꯪꯉꯦ ꯑꯗꯣ ꯇꯦꯛꯁ ꯊꯥꯕ ꯀꯥꯟꯗꯗꯤ ꯀꯔꯤꯁꯨ ꯈꯪꯗꯦꯕ
ꯑꯥ
ꯑꯗꯨꯗ ꯃꯣꯏꯅ ꯍꯥꯏꯔꯤꯗꯣ ꯑꯩꯗꯤ ꯃꯣꯏ ꯇꯣꯉꯥꯟ ꯇꯣꯉꯥꯟꯕ ꯂꯩꯕꯅꯤ ꯑꯗꯨꯕꯨ ꯋꯥꯈꯜꯂꯣꯟꯗꯨꯗꯤ ꯃꯅꯥꯏꯕ ꯃꯔꯛ ꯃꯔꯛꯇ ꯍꯥꯏꯔꯛꯄꯗꯣ
ꯎꯝ
ꯑꯗꯨꯒꯤ ꯑꯩ ꯆꯤꯡꯅꯕ
ꯑꯣ
ꯀꯩꯗꯧꯔꯒꯦ
ꯀꯔꯟ ꯇꯥꯢꯍꯦ ꯑꯉꯥꯡꯁꯨ
ꯑꯁ ꯀꯩꯅꯣ ꯑꯩꯒ ꯑꯉꯥꯡꯗ ꯍꯧꯖꯅꯤꯡꯕꯅꯦ ꯅꯪꯅ ꯃꯃꯥ ꯑꯣꯏꯔꯒ ꯅꯪꯅ ꯌꯦꯡꯕꯤꯗ꯭ꯔꯗꯤ ꯂꯣꯏꯔꯤꯗꯅ
ꯃꯥꯅꯤ ꯃꯥꯅꯤ ꯐꯖꯅ ꯌꯦꯡꯉꯤꯕꯅꯤ ꯍꯟꯗꯛꯁꯦ ꯉꯁꯤ ꯁꯤꯁꯦ ꯃꯥꯥꯏ ꯍꯤꯗꯥꯛ ꯀꯥꯞꯄ ꯃꯇꯝꯅꯦꯕꯀꯣ ꯑꯗꯨꯒꯤ ꯑꯁ ꯇꯜꯂꯦꯅꯦ ꯑꯩꯅ ꯍꯦꯟꯅ ꯋꯥꯒꯅꯤꯅꯦ
ꯑꯉꯥꯡ ꯑꯃ ꯁꯦꯝꯃꯁꯨ ꯅꯪ ꯑꯗꯨꯝ ꯋꯥꯔ ꯂꯩ ꯑꯅꯤ ꯁꯦꯝꯃꯗꯤ ꯑꯗꯨ ꯅꯪ ꯈꯪꯒꯅꯤ
ꯏꯁ ꯑꯃꯨꯔꯛꯇꯗꯤ ꯑꯅꯤ ꯄꯣꯛꯀꯗꯧꯕ ꯅꯠꯇꯦꯅ
ꯍꯣꯏꯗ ꯑꯗꯨ ꯑꯣꯏꯔꯁꯨ
ꯆꯥꯎꯈ꯭ꯔꯕ ꯃꯇꯨꯡꯗ ꯄꯣꯛꯀꯗꯕꯅꯤꯅ
ꯅꯤꯇꯤꯒꯤ ꯅꯪ ꯑꯉꯥꯡ ꯑꯉꯥꯡ ꯁꯦꯟꯅꯕ ꯋꯥꯏꯅ ꯑꯩꯕꯨ ꯌꯨꯝ ꯍꯜꯂꯛꯎꯨ ꯍꯥꯏ ꯂꯧꯔꯦ
ꯁꯥ ꯑ ꯍꯥꯏ ꯔꯣꯏꯗ
ꯍꯥꯏꯔꯣꯏꯗ꯭ꯔꯣ
ꯎꯝ ꯍꯣꯢꯅꯦ ꯍꯌꯦꯡꯋꯥ ꯌꯨꯝ ꯄꯥꯜꯂꯒꯗꯤ ꯈꯟꯕꯅꯤ ꯋꯥꯔꯁꯨ ꯂꯩꯗꯅ ꯍꯧꯖꯤꯛꯇꯤ ꯍꯧꯖꯤꯛꯇꯤ ꯑꯩ ꯀꯩꯅꯣ ꯌꯨꯝ ꯄꯥꯟꯈ꯭ꯔꯤꯕꯅꯤꯅꯀꯣ ꯋꯥꯏꯑꯦ ꯑꯗꯨꯝ ꯍꯥꯏꯅꯤꯡꯕ
ꯑꯆꯥ ꯍꯣꯏꯅꯦ ꯅꯪꯒꯤ ꯅꯨꯄꯥ ꯅꯨꯄꯥꯕꯨ ꯂꯩꯔꯤꯕꯗꯤ ꯑꯋꯥꯕꯗꯤ ꯈꯔ